ꯎꯝ ꯇꯥꯕ꯭ꯔꯣ
ꯇꯥꯏꯌꯦ ꯅꯪꯗꯤ ꯍꯜꯂꯣ
ꯍꯜꯂꯣ ꯇꯥꯏ ꯇꯥꯏ
ꯀꯔꯤ ꯇꯧꯕ꯭ꯔꯣ
ꯁꯨꯝ ꯐꯝꯒ ꯂꯩꯌꯦ
ꯐꯝꯕꯁꯨ ꯊꯕꯛꯅꯦꯅ
ꯍꯥ
ꯐꯝꯕꯁꯨ ꯊꯕꯛ ꯑꯃꯅꯤꯅ
ꯎꯝ ꯐꯝꯕꯁꯨ ꯊꯕꯛꯔꯣ ꯈꯪꯗꯤꯅꯦ
ꯆꯥꯛ ꯆꯥꯔꯕꯣ
ꯎꯝ ꯆꯥꯔꯦ ꯂꯥꯝꯒꯦ ꯇꯧꯗ꯭ꯔꯦ ꯍꯧꯖꯤꯛꯇꯤ
ꯀꯔꯤ ꯃꯊꯦꯜ ꯆꯥꯔꯦ ꯅꯪ ꯉꯁꯤ
ꯑꯁ ꯉꯁꯤꯁꯦ ꯑꯃꯨꯛꯀ ꯑꯂꯨꯒ ꯇꯣꯃꯦꯇꯣ ꯈꯥꯃꯦꯟ ꯆꯥꯏꯅꯦ
ꯑꯃꯨꯛ ꯑꯍꯥꯎꯕ ꯆꯥꯢꯌꯦꯅꯦ
ꯑꯁ ꯍꯥꯎꯇꯦ ꯑꯂꯨ ꯆꯥꯃꯟꯕꯒꯤ ꯆꯥꯅꯤꯡꯗ꯭ꯔꯦ ꯢꯟꯁꯥꯡ ꯊꯣꯡꯅꯤꯉꯥꯏ ꯂꯩꯇꯕꯒꯤ ꯊꯣꯡꯕꯅꯤꯅꯦ
ꯑꯁ ꯊꯣꯡꯕ ꯂꯩꯇ꯭ꯔꯤ ꯊꯣꯡꯉꯔꯣꯏꯅ ꯊꯣꯡꯕ ꯂꯩꯕꯒꯤ ꯊꯣꯡꯕꯅꯦꯕ
ꯅꯪ ꯍꯧꯖꯤ ꯍꯣꯏ ꯆꯔꯦ ꯉꯁꯥꯢꯗꯥꯒꯤ ꯆꯥꯔꯦ
ꯑꯣ ꯎꯝ ꯀꯩꯅꯣ ꯅꯪꯅ ꯑꯁꯦ
ꯍꯥ
ꯕꯣꯜ ꯁꯞꯄꯔꯣꯠ ꯇꯧꯕꯗꯣ ꯑꯩ ꯈꯪꯅꯤꯀꯣ ꯅꯣꯔꯋꯦ ꯅꯣꯔꯋꯦꯅꯤꯀꯣ ꯅꯪ ꯇꯧꯕꯗꯣ
ꯑꯩ ꯁꯞꯄꯣꯔꯠ ꯇꯧꯗꯦ
ꯑꯣ ꯈꯪꯗ꯭ꯔꯦ ꯑꯗꯨꯗꯤ
ꯑꯩꯗꯤ ꯐ꯭ꯔꯥꯟꯁ ꯁꯞꯄꯣꯔꯠ ꯇꯧꯕꯅꯦ ꯉꯔꯥꯡ
ꯑꯣ
ꯑꯗꯨꯒ ꯄꯨ ꯑꯃꯨꯛ ꯀꯥꯈ꯭ꯔꯦꯅ
ꯎꯝ ꯍꯨꯝ
ꯀꯥꯕ ꯉꯥꯛꯇꯅꯤ ꯑꯩ ꯁꯞꯄꯣꯔꯠ ꯇꯧꯕꯁꯦ
ꯑꯣ
ꯉꯥꯁꯤ ꯑꯗꯨꯝ ꯌꯨꯝꯗ ꯂꯩꯒꯦꯔꯥ ꯅꯠꯇ꯭ꯔꯒ ꯊꯕꯛ ꯆꯠꯀꯦꯔꯣ
ꯑꯗꯨꯝ ꯌꯨꯝꯗ ꯂꯩꯅꯤ ꯊꯕꯛ ꯆꯠꯅꯤꯡꯉꯥꯏ ꯂꯩꯇꯦꯅꯦ
ꯐꯖ ꯐꯖꯅ
ꯅꯪꯗꯤ ꯊꯕꯛ ꯆꯠꯄ꯭ꯔꯥ
ꯅꯠꯇꯦꯗ ꯌꯨꯝ ꯈꯛꯇ ꯑꯗꯨꯝ ꯂꯩꯕꯅꯤ
ꯎꯝ ꯀꯔꯤ ꯀꯔꯤꯅꯣ ꯆꯠꯂꯣꯅ
ꯁꯤꯌꯥ ꯋꯥꯔꯤꯕ
ꯌꯨꯝꯗ ꯂꯩꯕꯁꯨ ꯋꯥꯕꯅꯦ ꯁꯨꯝ ꯐꯝꯂꯒ ꯇꯨꯝꯂꯒ ꯂꯩꯕꯁꯨ ꯋꯥꯕꯅꯦ
ꯌꯨꯝꯗꯗ ꯂꯩꯕꯅ ꯍꯦꯟꯅ ꯅꯨꯡꯉꯥꯏꯗ ꯃꯄꯥꯟ ꯁꯨꯇꯣꯛ ꯊꯣꯛꯇꯕꯤꯗ
ꯑꯗꯨꯒꯨꯝꯅ ꯂꯩ ꯂꯩꯕ ꯉꯝꯕ꯭ꯔꯥ ꯅꯪꯗꯤ
ꯃꯔꯛ ꯃꯗꯤ ꯌꯥꯏ ꯍꯨꯝ ꯅꯨꯡꯇꯤ ꯊꯕꯛ ꯇꯧꯕꯗꯤ ꯉꯝꯗꯦ
ꯁꯨꯃꯥꯏ ꯂꯩꯕ ꯉꯝꯃꯗꯤ ꯑꯁ
ꯃꯤ ꯃꯤꯅꯤꯅ
ꯑꯩ ꯃꯤ ꯅꯠꯇꯦ ꯍꯥꯏꯗꯦꯀꯣ ꯑꯗꯨ
ꯅꯪꯅ ꯍꯥꯏꯕꯗꯤ ꯅꯨꯄꯤ ꯈꯛꯇ ꯄꯣꯊꯥꯕ ꯃꯥꯜꯂꯦ
ꯅꯨꯄꯥꯁꯤꯡꯗꯤ ꯀꯔꯤꯅꯣ ꯃꯥꯒꯤ ꯃꯔꯨꯞꯁꯤ ꯇꯤꯟꯅꯔꯗꯤ ꯑꯗꯨꯝ ꯃꯅꯨꯡꯗ ꯂꯩꯕ ꯉꯝꯕ ꯃꯤ ꯈꯛꯇꯅꯤꯗ ꯈꯪꯉꯤꯗ ꯒꯦꯝ ꯁꯥꯟꯅꯔꯒ ꯀꯣ
ꯑꯩꯗꯤ ꯁꯥꯅꯗꯤ ꯒꯦꯝ ꯅꯪ ꯊꯨꯁ ꯅꯥꯕ꯭ꯔꯣ
ꯁꯥꯟꯅꯗꯦ ꯀ꯭ꯔꯤꯔꯥ ꯑꯗꯨꯒꯨꯝꯕꯗꯣ ꯈꯪꯗꯦ
ꯇ꯭ꯔꯥꯗ
ꯑꯥ ꯇꯨ ꯊꯥꯎꯖꯟ ꯇ꯭ꯋꯦꯟꯇꯤ ꯇꯨꯒꯨꯝꯕꯗꯗꯤꯀꯣ ꯏꯟꯁꯇꯣꯜ ꯇꯧꯔꯒ ꯁꯥꯟꯅꯕꯅꯦ ꯑꯗꯣ ꯍꯧꯖꯤꯛꯀꯥꯟꯗꯤ ꯁꯥꯟꯅꯗ꯭ꯔꯦ
ꯑꯣ
ꯀꯔꯤ ꯒꯦꯝꯁ ꯁꯥꯟꯅꯕ꯭ꯔꯣ
ꯑꯁ ꯃꯇꯝ ꯂꯦꯟꯂꯤꯉꯩ ꯁꯥꯟꯅꯕꯅꯦ ꯑꯗꯨꯗꯤ
ꯄꯥꯕꯖꯤꯔ ꯅꯠꯇ꯭ꯔꯒ ꯃꯣꯕꯥꯏꯜ ꯂꯤꯖꯦꯜꯔ
ꯃꯣꯕꯥꯏꯜ ꯂꯤꯖꯦꯟ
ꯍꯟꯗꯛꯁꯨ ꯁꯥꯟꯅꯕ꯭ꯔꯥ
ꯁꯥꯟꯅꯗ꯭ꯔꯦ ꯍꯟꯗꯛꯗꯤ ꯑꯦꯀꯥꯎꯟ ꯐꯥꯎ ꯈꯪꯗ꯭ꯔꯦ ꯇꯨꯡꯂꯒ ꯂꯩꯕ꯭ꯔꯥ
ꯅꯠꯇꯦ ꯐꯝꯃꯒ ꯂꯩꯕꯅꯤ
ꯑꯣ
ꯎꯝ ꯍꯧꯖꯤꯛꯇꯤ ꯇꯨꯝꯕ ꯅꯠꯇꯦ ꯃꯐꯝꯂꯦ ꯐꯖꯅ ꯐꯝꯕꯒꯤ ꯃꯥꯟꯕꯅꯦ
ꯌꯥꯝ ꯋꯥꯅ ꯂꯩꯕ ꯃꯥꯟꯕꯀꯣ ꯅꯈꯣꯟꯗꯣ
ꯍꯣꯏ
ꯉꯔꯥꯡ ꯅꯪ ꯕꯣꯜ ꯌꯦꯡꯕ꯭ꯔꯥ
ꯌꯦꯡꯗꯦ ꯌꯦꯡꯔꯣꯏ ꯍꯥꯏꯕꯗꯨꯗꯤ ꯑꯩ
ꯄꯨꯡ ꯀꯌꯥꯗ ꯍꯧꯈꯠꯄ꯭ꯔꯥ ꯉꯁꯤ
ꯁꯤꯛꯁ
ꯁꯦ ꯑꯗꯨ ꯑꯩ ꯑꯩꯒ ꯆꯞ ꯃꯥꯟꯅꯦ ꯑꯗꯨꯗꯤ ꯉꯟꯅ ꯍꯧꯒꯠꯂꯦ
ꯉꯁꯤꯗꯤ ꯈꯔ ꯊꯦꯡꯉꯦꯅꯦ
ꯁꯤꯌꯥ ꯊꯥꯖꯗꯦꯗ
ꯑꯁ ꯑꯁ ꯃꯉꯥꯒꯨꯝꯕꯗ ꯍꯧꯒꯠꯄꯅꯦ ꯉꯁꯤꯗꯤ ꯇꯔꯨꯛ
ꯃꯄꯥꯟꯗ ꯂꯩꯔꯒ ꯑꯩꯁ ꯉꯜꯂꯤꯍꯦ
ꯃꯤ ꯃꯤ ꯁꯦꯕꯥ ꯇꯧꯅꯤꯡꯉꯥꯏ ‌ꯂꯥꯛꯄꯅꯤꯅ ꯑꯁ ꯌꯥꯍꯧ ꯊꯦꯡꯔꯗꯤ ꯌꯥꯔꯣꯏꯅ
ꯏꯁ ꯋꯥꯔꯤꯁꯤ ꯉꯥꯡꯕꯗꯤ ꯍꯩꯍꯦ ꯋꯥ ꯉꯥꯡꯕ ꯌꯥꯝ ꯍꯩꯅ ꯅꯪ
ꯍꯩꯇꯦꯗ ꯀꯔꯤꯅꯣ
ꯏꯁ
ꯃꯄꯥꯟꯁꯨ ꯀꯣꯏꯕꯒꯨꯝꯕꯗꯤ ꯀꯔꯤꯁꯨ ꯆꯠꯇꯦꯅ ꯑꯗꯨꯝ ꯌꯨꯝꯗꯗ ꯑꯗꯨꯝ ꯂꯩꯕ꯭ꯔꯥ
ꯎꯝ ꯀꯣꯏꯕꯒꯨꯝꯕ ꯆꯠꯅꯤꯡꯉꯥꯏꯁꯨ ꯑꯩꯒꯤ ꯃꯔꯨꯞ ꯂꯩꯇꯦ ꯃꯤ ꯈꯪꯉꯕꯁꯨ ꯂꯩꯇꯦ
ꯑꯗꯨꯗꯤ ꯑꯩ ꯂꯥꯛꯄꯗ ꯉꯥꯏꯕ ꯇꯥꯔꯦꯅꯦꯀꯣ
ꯎꯝ ꯂꯥꯛꯔꯒꯦ ꯂꯥꯛꯑꯣꯀꯣ ꯉꯥꯏꯒꯦ
ꯒꯥꯔꯤ ꯃꯆꯥ ꯄꯨꯔꯒ ꯂꯥꯛꯑꯣ ꯀꯣꯏꯕ ꯆꯠꯅꯤꯉꯥꯏꯒꯤ
ꯏꯁ
ꯅꯣꯡ ꯇꯥꯕ꯭ꯔꯥ ꯅꯣꯏꯔꯣꯝꯗꯗꯤ
ꯇꯥꯗꯦ ꯉꯁꯤꯗꯤ ꯇꯥꯕꯒꯨꯝ ꯇꯧꯋꯦ
ꯑꯗꯨ ꯅꯣꯏꯒꯤ ꯃꯐꯝꯗꯨꯗꯤ ꯏꯪꯕꯅꯤꯀꯣ
ꯍꯣꯏ ꯏꯪ ꯏꯪꯕꯗꯤ ꯅꯠꯇꯦꯗ ꯍꯧꯖꯤꯛꯀꯥꯟꯗꯤ ꯁꯥꯕ ꯍꯧꯈ꯭ꯔꯦꯗ
ꯑꯗꯨ ꯑꯣꯏꯔꯁꯨ ꯑꯇꯩ ꯃꯐꯝꯒ ꯈꯦꯠꯅꯕꯅꯤ
ꯈꯦꯠꯅꯔꯔꯣꯏ
ꯅꯨꯡꯁꯥꯁꯨ ꯊꯣꯛꯇꯦ ꯑꯗꯨꯕꯨ ꯍꯨꯃꯥꯡ ꯀꯥꯡꯒ ꯂꯩꯔꯤ
ꯑꯈꯣꯏꯗꯤ ꯐ ꯅꯣꯡ ꯆꯨꯃꯟꯕꯒꯤꯀꯣ
ꯎꯝ
ꯐꯤꯒꯨꯝꯕ ꯁꯨꯔꯗꯤꯀꯣ ꯑꯁ ꯃꯅꯝ ꯌꯥꯝ ꯊꯤꯕꯅꯦ ꯀꯨꯏꯅ ꯊꯝꯃꯗꯤ ꯅꯨꯡꯁꯥꯁꯨ ꯊꯣꯛꯇꯕꯤꯒꯤꯀꯣ
ꯎꯝ
ꯈꯣꯏꯒꯤ ꯋꯥꯁꯤꯡ ꯃꯦꯆꯤꯟꯗꯣ ꯃꯥꯏ ꯆꯤꯡꯉꯤꯕ ꯌꯥꯗ꯭ꯔꯤꯕ ꯍꯧꯖꯤꯛ ꯀꯟ ꯄꯥꯏꯕ ꯑꯗꯨꯒꯤ ꯑꯁ ꯂꯣꯏꯔꯦ ꯅꯍꯥꯟ ꯑꯈꯣꯏ ꯐꯤ ꯁꯨꯕꯁꯤꯡꯗꯣ ꯍꯧꯖꯤꯛꯐꯥꯎ ꯑꯗꯨꯝ ꯆꯣꯠꯂꯒ ꯂꯩꯕꯅꯤ
ꯃꯅꯝ ꯌꯥꯝ ꯊꯤꯕꯅꯦ ꯑꯗꯨꯒꯨꯝꯕꯗꯣ
ꯍꯣꯏ ꯑꯗꯨ ꯍꯧꯀꯥꯟꯗꯤ ꯑꯇꯣꯞꯄꯁꯨ ꯁꯨꯔꯔꯣꯏꯅ ꯑꯗꯨꯝ ꯊꯝꯅꯦ ꯌꯥꯝ ꯃꯣꯠꯂꯁꯨ ꯑꯗꯨꯝ ꯊꯝꯃꯅꯤ
ꯄꯥꯏ ꯂꯩꯇꯦꯅ ꯃꯅꯝ ꯊꯤꯕꯁꯤꯡꯗꯤ ꯃꯣꯠꯄꯅ ꯍꯦꯟꯅ ꯐꯔꯤꯕ
ꯍꯣꯏ ꯑꯁ ꯆꯥꯛ ꯑꯃꯨꯛꯀ ꯂꯝꯒꯦ ꯇꯥꯎꯋꯦ
ꯎꯝ ꯇꯥꯕ꯭ꯔꯥ
ꯎꯝ
ꯑꯩꯒꯤ ꯕꯦꯛꯒ꯭ꯔꯥꯎꯟ ꯃꯈꯣꯟ ꯌꯥꯝ ꯊꯣꯡꯃꯟꯕ꯭ꯔꯥ
ꯍꯥꯥ
ꯕꯦꯛꯒ꯭ꯔꯥꯎ ꯃꯈꯣꯟ ꯊꯣꯛꯄ꯭ꯔꯥ
ꯑꯥ ꯈꯔ ꯇꯥꯏ
ꯀꯔꯤ ꯃ ꯀꯔꯤ ꯃꯈꯣꯟꯔ
ꯈꯪꯗꯤꯌꯦ ꯃꯤ ꯑꯥ ꯂꯩꯃꯤꯟꯅꯕ꯭ꯔꯥ
ꯍꯣꯏ ꯑꯩ ꯌꯨꯝ ꯕꯍꯨꯠꯅꯦ
ꯂꯣꯏꯅꯃꯛ ꯌꯨꯝꯗ ꯂꯩꯕ꯭ꯔꯥ
ꯍꯨꯝ ꯑꯍꯨꯝ ꯃꯤ ꯑꯣꯍꯨꯝꯅꯦ ꯁ꯭ꯀꯨꯜ ꯆꯠꯀ ꯆꯠꯄꯁꯨ ꯔꯩ
ꯎꯝ
ꯗꯨꯀꯥꯟ ꯆꯠꯄꯁꯨ ꯂꯩ ꯇꯨꯝꯕꯁꯨ ꯂꯩ ꯉꯔꯥꯡ ꯐꯨꯕꯣ ꯌꯦꯡꯕꯒꯤ
ꯍꯧꯖꯤꯛ ꯐꯥꯎ ꯍꯧꯒꯠꯇ꯭ꯔꯤꯕ꯭ꯔꯣ
ꯍꯣꯏ ꯇꯨꯝꯕꯗ ꯂꯥꯎꯕ ꯌꯥꯝ ꯂꯩꯕꯅꯦ
ꯑꯥ
ꯃꯊꯪꯦꯛ ꯅꯦ ꯅꯦꯛꯁ ꯍꯞꯇꯥ ꯅꯦꯛꯁ ꯋꯤꯛꯗꯒꯤ ꯃꯦꯠꯁꯇꯤ ꯍꯧ ꯐꯖꯕ ꯌꯥꯝ ꯁꯥꯟꯅꯒꯅꯤ ꯍꯟꯗꯛꯇꯤ ꯂꯩꯇ꯭ꯔꯤꯗ
ꯑꯣꯏ ꯑꯩꯗꯤ ꯐꯦꯅꯦꯜꯗ ꯌꯦꯡꯉꯤꯅꯦ
ꯐꯥꯅꯦꯜꯗꯤ ꯌꯦꯡꯗ꯭ꯔꯁꯨ ꯀꯅꯥ ꯀꯥꯅꯤ ꯑꯗꯨꯗ ꯈꯪꯈ꯭ꯔꯦꯅ
ꯇꯤꯝꯃꯤ ꯐꯥꯏꯅꯅꯦꯜꯒ ꯐꯥꯏꯅꯥꯜ ꯌꯦꯡꯅꯤ ꯑꯩꯗꯤ ꯍꯧꯖꯤꯛꯇꯤ ꯀꯔꯤꯔꯥ ꯅꯣꯛ ꯑꯥꯎꯔ ꯀꯔꯤꯔꯥ
ꯀꯔꯤ ꯅꯣ ꯀꯣꯜ ꯑꯗꯨꯗꯤꯀꯣ
ꯑꯥ
ꯃꯤ ꯍꯥꯏꯕꯗꯤ ꯄꯣꯔꯗꯤ ꯑꯃꯨꯛ ꯑꯃꯨꯛ ꯄꯣꯔꯗꯤ ꯌꯨꯝ ꯍꯟꯕ ꯀꯥꯡꯕꯨꯁꯨ ꯂꯩꯌꯦꯅꯥ ꯅꯨꯡꯁꯤꯗ꯭ꯔꯣ ꯑꯗꯨꯗꯣ
ꯑꯗꯣ ꯑꯗꯨ ꯌꯦꯡꯕ ꯉꯝꯗꯕꯒꯤ ꯌꯦꯡꯗ꯭ꯔꯕꯅꯦ ꯑꯩꯗꯤ
ꯑꯁ ꯅꯣꯛꯅꯤꯡꯕꯁꯨ ꯂꯩ ꯅꯨꯡꯁꯤꯕꯁꯨ ꯂꯩ
ꯅꯨꯡꯁꯤꯗ꯭ꯔꯣ ꯃꯣꯏꯁꯨ ꯌꯥꯝ ꯋꯥꯅ ꯁꯥꯟꯅꯔꯒ ꯑꯁ
ꯑꯩꯅ ꯈꯥꯟꯕꯗꯤ ꯄꯣꯇꯨꯀꯜ ꯁꯤꯔꯤꯗꯤ ꯅꯨꯡꯉꯏꯔꯅꯤ
ꯅꯪ ꯄꯣꯔꯇꯣꯀꯥꯜꯗ ꯁꯞꯄꯣꯔꯠ ꯇꯧꯕ ꯃꯥꯜꯂꯦ ꯅꯪ ꯋꯥ ꯇꯥꯕ ꯃꯇꯝꯗ
ꯍꯦ ꯅꯠꯇꯦꯍꯦ ꯑꯩ ꯄꯣꯔꯇꯣꯀꯥꯜ ꯁꯨꯄꯣꯠꯇꯗꯤ ꯇꯧꯋꯦ ꯑꯗꯨꯕꯨ ꯄꯨꯛꯅꯤꯡ ꯆꯪꯅꯗꯤ ꯇꯧꯗꯦꯗ
ꯋꯥꯔꯤꯁꯦ ꯐꯔꯦꯗꯨꯗꯤ ꯍꯣꯔꯦꯟ ꯄꯥꯎ ꯐꯪꯅꯔꯁꯤꯀꯣ
ꯍꯣꯏ
ꯐꯔꯦ ꯐꯔꯦ